ꯑ ꯍꯧꯖꯤꯛꯇꯤ ꯑꯃꯛ ꯌꯥꯔꯦꯅꯦ
ꯑꯦ ꯑꯃ ꯌꯥꯗꯦꯀꯣ ꯌꯥꯝꯅ
ꯈꯪꯗꯦ ꯑꯩꯈꯣꯏꯒꯤꯁꯦ ꯄꯦꯔꯥ ꯌꯥꯝ ꯇꯧꯋꯦ
ꯍꯣꯏ ꯑꯩ ꯍꯩꯇꯕꯒ ꯀꯣ
ꯍꯣꯏ ꯑꯗꯨꯅꯦ ꯑꯗ ꯆꯥꯛ ꯃꯛ ꯅꯪꯗꯤ ꯆꯥꯛ ꯆꯥꯈ꯭ꯔꯕ꯭ꯔꯣ ꯑꯩꯗꯤ ꯑꯃꯨꯛ ꯂꯥꯑꯈ꯭ꯔꯦ
ꯆꯥꯗ꯭ꯔꯤ ꯑꯩ ꯂꯃꯤ ꯆꯥꯔꯗꯣꯏꯅꯦ
ꯑꯁ ꯑꯩꯁꯨ ꯅꯪ ꯐꯣꯟ ꯇꯧꯕ ꯂꯣꯏꯔꯒ ꯆꯥꯛ ꯆꯥꯁꯤꯔꯥ ꯈꯪꯗꯦ
ꯑꯩꯁꯨ ꯅꯪ ꯇꯧꯕ ꯂꯣꯏꯔꯒ ꯆꯥꯔꯒꯦ
ꯍꯣꯏ ꯕꯥꯅꯤ ꯆꯥꯔꯤꯁꯦ ꯑꯗꯨ ꯂꯣꯏꯔꯒ ꯑꯃꯨꯛ ꯆꯥꯕ ꯂꯣꯏꯔꯒ ꯑꯃꯨꯛ ꯇꯧꯏꯤ ꯍꯥꯏꯅ
ꯌꯥꯏ ꯀꯩꯗꯧꯔꯤꯅꯣ
ꯃ ꯍ ꯄ ꯂꯤꯗ ꯍ
ꯑꯩꯁꯨ ꯉꯁꯥꯏꯗꯒꯤ ꯃꯊꯤ ꯂꯦꯡꯗ
ꯦ ꯍ ꯄ꯭ꯔꯗꯤ ꯑ ꯍꯞ ꯅꯠꯇ꯭ꯔꯗꯤ ꯊꯕꯛ ꯂꯩꯇꯦ ꯁꯤꯅ ꯃꯔꯣ ꯑꯃ ꯁꯥꯕꯅꯦ
ꯀꯩꯅꯣ ꯇꯧꯋꯦꯕ ꯍꯥꯏꯕꯗꯤ ꯑꯩꯒꯤ ꯀꯩꯅꯣ ꯚꯤꯗꯤꯑꯣ ꯑꯃ ꯍꯧꯖꯤꯛꯀꯤꯗ ꯃꯥꯗꯣ ꯑꯩꯅ ꯍꯥꯏꯕꯗꯣ ꯃꯥꯒꯤ ꯚꯗꯤꯑꯣ ꯃꯌꯥꯝ ꯌꯦꯡꯉ ꯂꯩꯔꯦ ꯌꯦꯡꯕ ꯂꯣꯏꯕ ꯅꯥꯏꯗꯦ ꯃꯥꯏ ꯚꯤꯗꯤꯑꯣ ꯐꯣꯇꯣ ꯃꯌꯥꯝꯁꯦ
ꯑ ꯑ
ꯃꯥꯒꯤ ꯑꯔꯤꯕ ꯑꯦꯀꯥꯎꯟ ꯂꯩꯌꯦꯕꯀꯣ ꯑꯩꯉꯣꯟꯗ ꯃꯥꯗꯣ ꯍꯧꯖꯤꯛ ꯑꯩꯒ ꯀꯦꯞꯇ ꯕ꯭ꯔꯦꯛ ꯑꯣꯏꯔꯒꯁꯨ ꯃꯥ ꯑꯦ ꯑꯦꯅꯤ ꯄꯥꯁꯋꯥꯔꯗ ꯑꯃꯐꯧꯁꯤꯟꯗꯦ ꯑꯩꯅ ꯂꯣꯏꯅ ꯄꯥꯏꯕ ꯌꯥꯏꯑꯕ
ꯑꯣ ꯑꯗꯨꯗ ꯅꯪꯅ ꯄꯥꯏꯕꯒꯤ ꯃꯥꯅ ꯑꯦꯀꯥꯎꯟ ꯑꯅꯧꯕꯗꯣ ꯑꯃꯨꯛ ꯍꯥꯡꯕ꯭ꯔꯥ ꯀꯣ
ꯑꯗꯨꯒꯤꯗꯤ ꯑꯣꯏꯔꯝꯃꯣꯏ ꯑꯗꯨꯒꯤꯗꯤ ꯑꯣꯏꯔꯝꯗꯧ ꯃꯥꯟꯗꯦ ꯃꯥꯒꯤ ꯁꯨꯝ ꯈꯪꯗꯦ ꯀꯩ ꯀꯩꯅ ꯈꯪꯗꯦꯖꯥ ꯄꯥꯏ ꯃꯥ ꯑꯩ ꯄꯥꯏꯍꯟꯅꯤꯡꯗ꯭ꯔꯗꯤ ꯄꯥꯔꯁ ꯄꯠ ꯁꯤꯟꯗꯣꯛꯈꯤꯕ ꯌꯥꯏ ꯅꯠꯇ꯭ꯔꯣ
ꯍꯣꯏ ꯍꯣꯏ ꯑꯗꯨꯅꯤ ꯍꯣꯏ
ꯄꯥꯁꯋꯥꯗ ꯀꯩꯀꯥ ꯂꯣꯏꯅ ꯁꯤ ꯆꯦꯟꯖ ꯇꯧꯕ ꯌꯥꯏ ꯇꯧꯗꯦ ꯑꯩꯁꯨ ꯇꯧꯗꯦ ꯑꯩꯒꯤꯁꯨ ꯇꯧꯗꯦ ꯃꯥꯅ ꯑꯩꯒꯤ ꯅꯨꯡꯇꯤꯒꯤ ꯆꯪꯉꯒ ꯌꯦꯡꯉꯦ
ꯎꯝ
ꯀꯤ ꯀꯩ ꯈꯜꯂꯤꯅꯣ ꯍꯥꯏꯗꯅꯣ
ꯅꯪ ꯑꯩꯒꯤꯗ ꯑꯩꯒꯤꯕꯨ ꯀꯔꯤ ꯈꯟꯕ꯭ꯔꯥ ꯍꯥꯏꯅ ꯅꯨꯄꯤ ꯊꯣꯛꯅ ꯀꯣꯜ ꯇꯧ ꯌꯥꯗ꯭ꯔꯣ
ꯎꯝ ꯀꯣꯜ ꯇꯧꯕꯗꯣ ꯃꯥꯒꯤ ꯐꯣꯟ ꯂꯣꯏꯅ ꯆꯥꯏꯈ꯭ꯔꯦ ꯅꯝꯕꯔ ꯆꯦꯟꯖ ꯇꯧꯈ꯭ꯔꯦ ꯁꯤꯝꯗꯣ ꯌꯨꯁ ꯇ ꯇꯧꯈꯤꯗ꯭ꯔꯦ ꯑꯅꯧꯕꯗꯣ ꯈꯪꯗ꯭ꯔꯦ ꯑꯅꯧꯕꯗꯣ ꯄꯤ ꯅꯪ ꯂꯧꯕ ꯉꯝꯕ꯭ꯔꯥ ꯌꯦꯡꯉꯣ ꯑꯝꯇ ꯂꯧꯔꯛꯑꯣ
ꯍꯦ ꯑꯗꯨ ꯃꯥ ꯑ ꯇꯧꯅꯤꯗ꯭ꯔꯦ ꯍꯦ ꯀꯅꯣ ꯃꯥꯗꯣ ꯑꯗꯨꯃꯅ ꯑꯁ ꯈꯪꯗ ꯑꯦꯀꯥꯎꯟ ꯑꯇꯣꯞꯄ ꯑꯃ ꯄꯥꯏꯔꯝꯗꯅꯕꯀꯣ ꯑꯗꯨ ꯉꯥꯏꯈꯅꯦ ꯑꯗꯨ ꯑꯣꯜ ꯑꯦꯀꯥꯎꯟꯗꯣ ꯅꯨꯄꯤꯗ ꯀꯣꯜ ꯇꯧꯕ ꯇꯦꯛꯁ ꯇꯧꯕꯗꯨ ꯇꯧꯗ꯭ꯔꯣꯃ
ꯀꯝꯕ ꯑꯣꯜ ꯑꯦꯀꯥꯎꯟꯗꯣ ꯀꯩꯝ ꯌꯨꯁ ꯇꯧꯗꯦ ꯆꯪꯉꯒ ꯍꯥꯏꯐꯦꯠ ꯌꯦꯡꯉꯦ ꯑꯇꯩ ꯀꯩꯝ ꯇꯧꯗꯦ ꯦ
ꯑꯗꯨꯗꯤ ꯑꯗꯨ ꯃꯥ ꯄꯥꯏꯕꯇꯣꯄ ꯑꯣꯏꯔꯝꯅꯤ ꯁꯦꯡꯕ
ꯍꯣꯏ ꯑꯇꯣꯞꯄ ꯍꯥꯏꯕꯗꯤ ꯑꯩꯗꯣ ꯑꯗꯨꯒꯤ ꯑꯦꯀꯥꯎꯟ ꯑꯔꯤꯕꯗꯣ ꯍꯥꯏꯗꯤ ꯀꯣ ꯍꯥꯏꯕꯗꯤ ꯃꯌꯥꯝ ꯊꯥꯒꯠꯇꯂꯣꯏꯅꯤꯗꯅ ꯑꯩꯈꯣꯏ ꯏꯁꯇꯣꯔꯤ ꯃꯌꯥꯝ ꯍꯥꯏꯗꯤ ꯃꯦꯃꯣꯔꯤꯁ ꯃꯌꯥꯝ ꯌꯥꯎꯔꯤꯅꯤꯗꯅ ꯑꯗꯨꯗꯤ ꯀꯩꯁꯨ ꯃꯥꯡꯍꯟꯅꯤꯡꯉꯝꯃꯣꯏꯕ ꯍꯥꯏꯕꯗꯤ ꯌꯥ ꯀꯣ ꯄꯣꯁꯇꯐꯧꯗ ꯁꯚꯦꯟꯇꯤ ꯑꯗꯨꯃꯥꯏꯅ ꯂꯩꯕ
ꯁꯤ ꯌꯥꯝ ꯍꯦ
ꯑꯗꯨ ꯏꯁꯇꯣꯔꯤ ꯀꯩꯀꯥ ꯃꯌꯥꯝ ꯌꯥꯎꯕꯅꯤꯅ ꯑꯗꯨꯒꯤ ꯃꯦꯃꯣꯔꯤ ꯃꯌꯥꯝꯗꯣ ꯃꯥꯡꯍꯟꯅꯤꯡꯉꯝꯃꯣꯏꯕ
ꯍꯣꯏ ꯑꯗꯨꯒꯗꯤ ꯆꯧꯃꯦ
ꯃꯥꯅ ꯆꯦꯟꯖ ꯇꯧꯒꯦ ꯍꯥꯏ ꯇꯥꯔꯗꯤ ꯑꯩ ꯄꯥꯏꯍꯟꯅꯤꯡꯗꯦ ꯍꯥꯏ ꯇꯥꯔꯗꯤ ꯃꯥ ꯇꯧꯕ ꯌꯥꯏꯅ
ꯍꯣꯏ ꯍꯣꯏ ꯑꯗꯣ ꯈꯪꯗꯦ ꯅꯨꯄꯥꯁꯤꯡꯁꯦ ꯀꯔꯤ ꯈꯟꯕ꯭ꯔꯥ ꯈꯪꯗ꯭ꯔꯦ ꯀꯣ
ꯍꯣꯏ ꯃꯥ ꯑꯇꯣꯞꯄ ꯈꯪꯅꯅꯤꯡꯕ ꯈꯣꯠꯄ ꯑꯣꯏꯔꯒꯁꯨ ꯆꯦꯟꯖ ꯇꯧꯔꯒ ꯈꯪꯅꯕ ꯌꯥꯏꯅ ꯐꯣꯇꯣꯁꯨ ꯀꯩꯝ ꯊꯥꯒꯠꯇꯕꯗꯨꯗ ꯀꯃꯥꯏꯅ ꯅꯨꯄꯤ ꯈꯪꯅꯁꯦ ꯍꯥꯏꯔꯒ ꯀꯃꯥꯏꯅ ꯌꯥꯔꯛꯀꯅꯤ
ꯃꯥꯕꯨꯟꯅꯅꯥꯔꯒ ꯂꯩꯕ ꯆꯠꯂꯣ
ꯐꯦꯛ ꯑꯦꯀꯥꯎꯟ ꯂꯩꯇꯦ ꯅꯥꯔꯒꯗꯤ
ꯅꯔꯒ ꯁꯤꯔ ꯑꯣꯅ ꯂꯕ ꯆꯥ ꯂꯅ ꯈꯥꯅ ꯍꯅꯤꯅꯦ
ꯂꯩꯇꯦ ꯑꯗꯨ ꯑꯗꯨꯗꯤ ꯌꯥꯝ ꯅꯨꯡꯉꯥꯏꯅ ꯂꯩꯔꯝꯒꯗ꯭ꯔꯣ ꯈꯪꯗꯦ ꯑꯩꯈꯣꯏꯗꯤ ꯌꯥꯝ ꯁꯦꯠ ꯑꯣꯏꯌꯦꯦ ꯌꯥꯝ ꯏꯁꯇ꯭ꯔꯦꯁ ꯌꯥꯝ ꯍꯦꯜꯂꯦ ꯀꯣ
ꯑꯗꯨꯅꯦ ꯑꯣꯏꯔꯝꯃꯤ ꯀꯔꯤ ꯃꯥꯒꯤ ꯅꯝꯕꯔ ꯆꯦꯟꯖ ꯇꯧꯕ꯭ꯔꯥꯀꯣ ꯃꯣꯏꯆꯦ ꯅꯝꯕꯔꯁꯨ ꯂꯣ ꯆꯦꯟꯖ ꯇꯧ
ꯑꯩꯒ ꯁꯥꯎꯕꯒꯤꯅꯦꯕꯀꯣ ꯂꯣꯏꯅꯃꯛ ꯆꯦꯟꯖ ꯇꯧꯈ꯭ꯔꯦ ꯅꯝꯕꯔ ꯆꯦꯟꯖ ꯇꯧꯈ꯭ꯔꯦ ꯐꯣꯟ ꯇꯧꯗꯦ
ꯅꯨꯡꯉꯥꯏ ꯀꯦꯍꯦ
ꯑꯗꯨꯅꯦ ꯅꯝꯕꯔꯗꯣ ꯈꯛꯇꯪ ꯂꯩꯔꯒꯗꯤ ꯑꯩꯈꯣꯏꯅꯤ ꯄ꯭ꯔꯣꯕ꯭ꯂꯦꯝ ꯄꯨꯝꯅꯃꯛ ꯁꯣꯜꯕ ꯑꯣꯏꯔꯅꯤ
ꯍꯣꯏ ꯑꯗꯨꯅꯦ ꯑꯗꯨꯅꯦ ꯆꯨꯝꯃꯦ
ꯑꯗꯨ ꯈꯪꯕ ꯉꯝꯗ꯭ꯔꯦꯕ ꯑꯩꯒꯤꯁꯨ ꯃꯥꯅ ꯈꯪꯉꯝꯃꯔꯣꯏꯕꯀꯣ
ꯟꯅꯅꯤ
ꯑꯗꯨꯗꯤ ꯃꯒꯤꯗꯨꯇꯪ ꯈꯪꯉꯒꯗꯤ ꯑꯩꯅꯀꯣ ꯃꯥꯒꯤꯗꯤ ꯂꯣꯏꯅꯃꯛ ꯕ꯭ꯂꯣꯛ ꯊꯝꯅꯦꯕ
ꯍ ꯅ ꯅꯅ ꯊꯝ ꯌ ꯃꯥꯁ ꯆꯦꯟꯖ ꯇꯧꯕ ꯆꯠꯂ
ꯍꯥꯏꯥꯏꯅ ꯂꯣꯏꯅ ꯊꯝꯕꯅꯦꯕ ꯏꯁꯇꯣꯛ ꯇꯧꯕꯩ ꯈꯪꯗꯦ ꯍꯥꯡꯉꯦꯔꯥ ꯈꯪꯗꯦꯀꯣ
ꯑ ꯑ ꯑ
ꯏꯁꯇꯣꯛ ꯇꯧꯕꯁꯦ ꯑꯩꯉꯣꯟꯗ ꯁꯖꯦꯁꯟ ꯄꯤꯔꯛꯄꯗꯣ ꯑꯗꯨ ꯇꯧꯋꯤ ꯅꯠꯇ꯭ꯔꯥ
ꯎꯝ ꯑꯗꯨꯗꯟꯅꯦ
ꯑꯩꯉꯣꯟꯗ ꯃꯥꯒꯤ ꯂꯥꯛꯑꯦꯕ ꯃꯥꯒꯤ ꯑꯦꯀꯥꯎꯟꯗꯣ ꯑꯩꯉꯣꯟꯗꯁꯨ ꯑꯩꯒꯤꯗꯤ ꯂꯣꯛ ꯂꯣꯏ ꯊꯝꯃꯦꯕ ꯃꯥ ꯌꯦꯡꯕ ꯌꯥꯔꯝꯃꯣ
ꯑꯗꯨꯒ ꯀ꯭ꯔꯤꯌꯥꯁꯤꯗ ꯀꯟꯇꯦꯛ ꯅꯝꯕꯔꯒꯨꯝꯕ ꯂꯩꯔꯗꯤꯀꯣ ꯑꯗꯨꯒꯤꯁꯨ ꯑꯗꯨꯝ ꯂꯥꯛꯄꯅꯦ
ꯁꯖꯦꯁꯟ ꯂꯥꯛꯄꯗꯣ
ꯎꯝ ꯀꯟꯇꯦꯛ ꯅꯝꯕꯔ ꯂꯩꯅꯔꯗꯤꯀꯣ ꯑꯗꯨꯝ ꯂꯥꯛꯀꯅꯤ ꯑꯣꯗ꯭ꯔꯦꯗꯦ ꯑ ꯇꯨꯕꯤꯒꯨꯗꯕ ꯃꯥ ꯁꯤ ꯑꯣ ꯆꯥꯛ ꯂꯥꯛ ꯀ ꯅ ꯃꯔꯔ ꯑꯃ ꯑꯣꯀꯗꯦ
ꯏꯟꯖꯥꯡꯒ ꯆꯥꯗꯣꯏꯅꯣ
ꯈꯪꯗꯦꯗ ꯑꯆꯥꯄꯣꯠ ꯆꯥꯅꯤꯡꯉꯤ ꯆꯥꯛ ꯃꯗꯕꯤꯗ ꯁꯤꯡꯖꯨ ꯑ ꯁꯤꯡꯖꯨꯅꯦ ꯕꯣꯔꯥꯅꯦ ꯀ ꯆꯉꯥꯡꯒꯣ
ꯑꯣ ꯑꯩ ꯆꯥ ꯑꯩꯗꯤ ꯆꯥꯗꯤ ꯊꯛꯇꯦ ꯑꯗꯨ ꯖꯨꯗꯤ ꯃꯤꯃꯤ ꯂꯚꯔ ꯇꯥꯔꯦ ꯀ ꯄꯨꯛ ꯁꯧꯒꯠꯂꯦꯕ ꯄꯨꯛ ꯅꯥꯏꯌꯦꯕꯀꯣ ꯆꯥ ꯊꯛꯄꯗ
ꯎꯝ ꯎꯝ ꯎꯝ ꯑꯩꯈꯣꯏꯗꯤ ꯄ꯭ꯔꯣꯕ꯭ꯂꯦꯝ ꯑꯇ ꯂꯩꯖꯗ꯭ꯔꯦ ꯑꯁ ꯆꯥꯗꯤ ꯊꯛꯄꯗꯤ ꯌꯥꯝꯅ ꯑꯗꯨꯝ ꯅꯨꯡꯉꯥꯏ ꯑꯩꯈꯣꯏꯗꯤ ꯑꯗꯨꯝ ꯊꯛꯄ ꯌꯥꯏ ꯀꯣꯐꯤꯒꯨꯝꯕꯁꯦ ꯒ꯭ꯂꯥꯁ ꯑꯅꯤ ꯑꯍꯨꯝꯗꯣꯝ ꯊꯥꯄ ꯌꯥꯗ ꯈꯥꯗꯕꯗꯣ ꯋꯥꯏ ꯋꯥꯏꯠ ꯀꯣꯐꯤꯗꯧꯗ ꯑꯗꯨꯅꯤꯗ ꯈꯥꯕ ꯑꯝꯃ ꯄ ꯑꯝꯗ ꯍꯦ
ꯄꯦ
ꯊꯥꯕꯗꯤ ꯊꯥꯕ ꯆꯥꯅꯤꯡꯕ ꯍꯥꯏꯕꯕꯨ ꯀꯔꯤꯔ ꯉꯥꯒꯤ ꯃꯔꯤꯟ ꯍꯥꯏꯕ꯭ꯔꯥ
ꯑꯥ ꯑꯗꯨꯗꯤ ꯈꯥꯗ꯭ꯔꯁꯨ ꯌꯥꯕꯅꯦ ꯃꯁꯤꯡ ꯀꯂ ꯂꯧꯊꯣꯛꯇ꯭ꯔꯗꯤ ꯀꯣ ꯈꯥꯏꯔꯅꯤ ꯃꯁꯤꯡ ꯀꯥ ꯂꯧꯊꯣꯛꯑꯗꯤ
ꯑꯣ ꯑꯗꯨ ꯉꯥꯛꯄꯅꯦ ꯑꯗꯨꯃꯛ ꯉꯥꯒꯤ ꯃꯔꯦꯟꯗꯣ ꯉꯥꯒꯤ ꯃꯔꯨꯝꯗꯨꯒ ꯑꯗꯨꯅꯤ ꯆꯥꯛ ꯌꯥꯝ ꯂꯛꯑꯃꯦꯅꯤ ꯆꯥ ꯊꯛꯅꯤꯉꯁꯨ ꯅꯣꯏ ꯆꯤꯡ ꯂꯩꯇꯦ ꯉꯅꯥ ꯃꯔꯨꯝꯗꯨꯒ ꯊꯥꯎ ꯐꯖꯅ ꯉꯧꯔꯒ ꯄ꯭ꯔꯤꯖꯥꯚ ꯇꯧꯕꯗꯣ ꯑꯩꯈꯣꯏꯗꯤ ꯑꯩꯈꯣꯏ ꯆꯤꯡꯗ ꯂꯥꯏꯁꯤꯡ ꯑꯗꯨꯝ ꯆꯥꯒꯂ
ꯈꯥꯗꯗꯨꯣ ꯑꯗꯨ ꯑꯗꯣ ꯃꯥꯒꯤ ꯃꯁꯤꯡꯀꯥ ꯑꯈꯥꯕꯗꯣ ꯂꯧꯊꯣꯛꯑꯣꯕ ꯑꯗꯨ ꯑꯣꯏꯔꯗꯤꯅꯦ ꯊꯥꯔꯣꯏꯕ ꯑꯗꯨ ꯂꯧꯊꯣꯛꯄ ꯀꯥꯟꯗꯅꯦ ꯀꯥꯏꯈ꯭ꯔꯒꯗꯤ ꯈꯥꯎꯔꯗꯤ ꯀꯥꯏꯍꯟꯗꯕꯤꯗ ꯇꯞꯅ ꯂꯧꯊꯣꯛꯑꯣ ꯑꯗꯨ ꯑꯣꯏꯔꯗꯤ ꯀꯩ ꯈꯥꯔꯔꯣꯏ
ꯑꯣ ꯑꯣ ꯃꯔꯥꯡ ꯃꯔꯥꯡꯀ ꯑꯩꯒꯤ ꯑꯦ ꯌꯥꯥꯡꯁꯦ ꯑꯁ
ꯑꯣꯏꯈ꯭ꯔꯗꯤ ꯃꯥꯗꯣ ꯀꯩꯅꯣ ꯑꯣꯏꯔꯅꯤꯕ ꯆꯥꯕꯗꯣ ꯑꯗꯨꯝ ꯈꯥꯔꯅꯤ
ꯑꯣꯏ ꯑ ꯈꯪꯗ꯭ꯔꯦꯗ ꯀꯅꯣ ꯍꯟꯗꯛꯁꯦ ꯑꯆꯥꯄꯣꯠꯁꯨ ꯌꯥꯝ ꯆꯪꯉ ꯍꯣꯏ ꯑꯩꯃꯦꯟ ꯑꯈꯥꯕꯗ ꯑꯣꯏꯣꯏ ꯆꯦ
ꯃꯆꯥ ꯃꯆꯥꯗꯣ ꯑꯩꯁꯨ ꯈꯔ ꯆꯥꯏ ꯌꯥꯝꯗꯤ ꯉꯝꯗꯦ
ꯇꯨꯔꯤꯔꯥꯛ ꯈꯦꯛ ꯈꯃꯦꯟ ꯑꯁꯥꯕ ꯅꯠꯇꯕ ꯀꯥꯔꯣ ꯑꯈꯥꯕ ꯍꯥꯏꯕ꯭ꯔꯛꯀꯥꯔꯣ ꯍꯥꯏꯔꯛꯀꯗꯣ
ꯍꯣꯏ ꯍꯣꯏ ꯑꯗꯨꯁꯨ ꯀꯌꯥ ꯆꯥꯅꯤꯡꯗꯦ ꯑꯩꯗꯤ ꯄꯥꯝꯗꯦ
ꯑꯩꯗꯤ ꯐ꯭ꯔꯥꯏ ꯇꯧꯕꯗꯣ ꯌꯥꯝ ꯍꯥꯎꯋꯦ ꯑꯗꯨꯗꯣ
ꯈꯥꯏꯌꯦ ꯌꯥꯝꯝꯅ
ꯑꯋꯣꯏ ꯌꯥꯗꯤꯦ ꯑꯩꯁꯦ ꯃꯌꯥꯡꯗꯤ ꯑꯌꯥꯡꯗꯤ ꯃꯌꯥꯡꯗꯤ ꯀ ꯍꯥꯏꯁꯤ꯭ꯔꯥ ꯃꯌꯥꯡ ꯀꯪꯅꯤ ꯍꯥꯏꯒꯗ꯭ꯔꯥ ꯑꯩꯁꯨ ꯀꯪꯉꯦ ꯑꯗꯨꯕꯨ ꯍꯥꯥꯕꯗꯤ ꯑꯗꯨꯝ ꯆꯥꯅꯤꯡꯉꯤ ꯊꯥꯛꯄꯒꯤꯅ ꯈꯥꯕ ꯊꯛꯅꯤꯡꯗꯕ ꯑꯩꯗꯤ ꯀꯪꯕꯅꯦ
ꯑꯩꯁꯨ ꯀꯪꯉꯦ ꯀꯪꯕꯕꯨꯗꯤ ꯌꯥꯝ ꯅꯥꯕꯀꯣ
ꯈꯔ ꯈꯔ ꯅꯣꯏꯔꯝꯒꯅꯤ ꯅꯪꯅ ꯑꯩꯉꯣꯟꯗꯒꯤ ꯍꯦꯟꯅ
ꯈꯪꯗꯦ ꯑꯩꯁꯨ
ꯀꯥꯡꯕꯅꯦ ꯒꯥꯔꯤ ꯒꯥꯔꯤ ꯐꯥꯎ ꯁꯤꯕ ꯌꯥꯗꯦ ꯑꯩ ꯈꯨꯗꯦꯛ ꯈꯨꯗꯥꯡꯗꯣ ꯌꯥꯝ ꯀꯪꯕꯒꯤ ꯒꯥꯔꯤ ꯂꯩꯔꯁꯨ ꯑꯃꯨꯛ ꯑꯗꯨꯅꯦ ꯂꯩꯔꯁꯨ ꯃꯥꯒꯤ ꯆꯦꯟꯗꯣ ꯈꯔ ꯇꯅ ꯍꯂꯒ ꯁꯤꯗꯕꯅꯤꯅꯠꯇ꯭ꯔꯗꯤ ꯌꯥꯗ ꯑꯩ ꯑꯁꯦꯡꯕ ꯘꯔꯤꯗꯨꯣ ꯁꯤꯅꯤꯡꯕ ꯑꯗꯨꯒ ꯑꯩ ꯈꯨꯣꯠꯅ ꯌꯥꯗꯕ
ꯑ
ꯍꯒꯦꯅꯦ ꯅꯣꯏꯗꯤꯒ ꯔꯤꯁ ꯄꯥꯎ ꯁꯤꯕ ꯌꯥꯔꯝꯒꯅꯤꯅ ꯑꯩꯗꯤ ꯌꯥꯗꯦ
ꯌꯥꯏꯌꯦ ꯑꯗꯨꯗꯤ ꯀꯣꯝꯃꯨ ꯈꯔ ꯈꯤꯇꯪ ꯀꯣꯝꯃꯁꯨ ꯀꯣꯝꯝꯕ ꯍꯥꯏꯗꯤ ꯑꯩꯈꯣꯏ ꯇꯥꯗꯦꯕ
ꯍꯣꯏ ꯑꯗꯨꯅꯦ
ꯇꯥꯏꯠꯃꯛ ꯑꯣꯏꯗꯦ ꯑꯗꯨ ꯍꯥꯏꯇꯥꯥꯔꯒꯁꯨ ꯆꯤꯡꯈꯠꯂꯒꯗꯤ ꯑꯣꯏ
ꯁꯥꯠꯂꯁꯨ ꯆꯤꯡꯊꯥꯗ꯭ꯔꯁꯨ ꯑꯗꯨꯝ ꯂꯨꯖ ꯑꯣꯟꯅꯤ ꯑꯗꯨꯗꯤ
ꯃꯪꯀꯤ ꯇꯣꯡꯒꯦ ꯍꯣꯔꯦꯟ ꯀꯣ ꯑꯦꯛꯁꯦꯞ ꯇꯧꯔꯛꯄ ꯌꯦꯡꯗ꯭ꯔꯤꯀꯣ
ꯍꯣꯏ ꯇꯒ ꯊꯥꯔꯤ ꯊꯥ ꯀ ꯅꯗ ꯍꯣꯔꯦꯟ ꯑꯩꯁ ꯇꯧꯧꯕ꯭ꯔꯥ ꯌꯦꯡꯁꯦ ꯌꯦꯡꯉꯗꯤ ꯃꯥ ꯄꯥꯏꯔꯦ ꯍꯥꯎꯗ꯭ꯔꯣ ꯅꯤꯡꯃ ꯑꯄ ꯍꯥꯏꯗ꯭ꯔꯦ
ꯄꯥꯏꯔꯦ ꯈꯪꯉꯦ ꯑꯗꯒꯤꯗꯤ ꯅꯝꯕꯔꯗꯣ ꯂꯧꯔꯒ ꯀꯣꯜ ꯇꯧ
ꯏꯃꯅꯕꯤꯅ ꯉ ꯕꯨ ꯌꯥꯝ ꯑꯃ ꯂꯩ ꯍꯥꯏꯅ ꯂꯣꯟꯗꯊꯑꯒ ꯅꯉꯣꯟꯗꯄꯤꯁꯤꯔꯥ ꯍꯪꯒꯦ ꯃꯁꯛꯁꯨ ꯈꯪꯗ꯭ꯔꯒ ꯅꯉꯣꯟꯗ ꯌꯥꯝ ꯉꯥꯎꯕ ꯑꯃ ꯂꯩ ꯍꯥꯏꯕꯁꯨ ꯌꯥꯔꯦ ꯃꯁꯒꯨꯝꯕꯜ ꯎꯝ ꯀꯥꯟ ꯍꯥꯏꯔꯤꯕꯕꯤꯗ ꯇꯦꯛꯁꯇ ꯑꯗꯨꯝ ꯑꯩ ꯉꯁꯥꯏ ꯍꯥꯏꯕꯗꯣ
ꯑ ꯁꯣꯏꯗꯅ ꯊꯥꯈꯤꯕꯅꯦ ꯍꯥꯏꯔ ꯊꯥꯔ ꯊꯥꯔꯣ ꯁꯣꯏꯗꯅ ꯊꯥꯈꯤꯕꯅꯦ ꯀꯥꯏꯅ ꯍꯥꯏꯔ ꯃꯥ ꯍꯜꯂꯛꯑꯒꯗꯤ ꯐꯔꯦ ꯍꯜꯂꯛꯇ꯭ꯔꯒꯗꯤꯁꯨ ꯐꯔꯦ ꯍꯥꯏꯗꯤ ꯍꯜꯂꯛꯑꯒꯗꯤ ꯑꯗꯨꯝ ꯍꯥꯏꯗꯤ ꯋꯥ ꯈꯔ ꯈꯔ ꯁꯨꯝ ꯍꯥꯡꯖꯤꯂꯦꯗꯅ ꯃꯥꯅꯕꯨꯣ ꯍꯥꯏꯔꯛꯑ ꯁꯨ ꯅꯪꯅꯕꯨ ꯍꯥꯏꯔꯁꯨ ꯅꯝꯕꯔꯗꯣ ꯀꯣ
ꯎꯝ
ꯑꯩꯗꯣ ꯐꯦꯁꯕꯨꯛ ꯏꯟꯁꯇꯥꯒꯨꯝꯕꯗꯤ ꯌꯥꯝ ꯄꯥꯏꯗꯦ ꯑ ꯑꯩꯗꯤ ꯋꯥꯆꯞꯅ ꯑꯅꯝꯕ ꯄꯥꯏꯌꯦ ꯅꯝꯕꯔ ꯑꯣꯏꯅ ꯂꯩꯅꯁꯤꯔꯥ ꯀꯥꯏꯅ
ꯍꯥ ꯀꯂꯦ ꯑꯗꯨꯕꯨꯦ ꯑ ꯃꯤꯅ ꯈꯁꯤꯅꯦ ꯁꯤ ꯅꯨꯄꯤꯁꯤ ꯌꯥꯝ ꯇꯧꯉꯝꯕꯤꯅꯤꯅꯦ ꯍꯥꯏꯈ꯭ꯔꯅꯦ
ꯍꯥꯏꯔꯣꯏꯌꯦꯦ ꯑꯗꯣ ꯑꯩꯅ ꯀꯣꯟꯅ ꯑꯃꯨꯛ ꯈꯪꯍꯟꯕꯤꯒꯅꯤ ꯀꯔꯤꯝ ꯈꯟꯒꯅꯨ
ꯊꯪꯗꯦꯗ
ꯑꯩꯅ ꯀꯩꯅꯣ ꯆꯥꯝꯊꯣꯛꯄꯤꯒꯅꯦꯕ ꯍꯥꯏꯕꯗꯤ ꯃꯥꯗꯣ ꯑꯩꯅ ꯁꯨꯃꯥꯏꯅ ꯇꯧꯍꯟꯕꯅꯤ ꯍꯥꯏꯒꯅꯦꯕ ꯑꯗꯨꯗꯤ ꯀꯩꯝ ꯈꯜꯂꯔꯣꯏꯗꯅ
ꯍꯣꯏ ꯑꯗꯨ ꯂꯥꯁꯇ ꯑꯩꯕꯨ ꯑꯁ ꯌꯦꯡꯅꯤꯡꯔꯝꯗ꯭ꯔꯒ ꯀꯔꯤ ꯃꯥꯒꯤ ꯑꯦꯅꯤꯃꯤꯅꯦ ꯍꯥꯟꯅ ꯂꯩꯔꯗꯤ ꯂꯣꯏꯔꯦꯍꯦ
ꯂꯩꯔꯣꯏꯍꯦ ꯑꯅꯦ ꯑꯦꯅꯤꯃꯤ ꯑꯣꯏꯕꯗꯤ ꯃꯥꯒꯤ ꯑꯗꯨꯕꯨ ꯀꯣ
ꯑꯗꯨꯅꯦ ꯃꯥꯅ ꯁꯥꯔꯤꯁꯤ ꯅ ꯅ ꯑꯩꯅ ꯅꯪꯒꯤ ꯅꯪ ꯇꯧ ꯍꯥꯏꯕꯗꯣ ꯇꯧꯔꯒ ꯀꯔꯤꯒꯤ ꯇꯧꯕ꯭ꯔꯥ ꯍꯥꯏꯅ ꯑꯩꯉꯣꯟꯗ ꯑꯃꯨꯛ ꯁꯔꯗꯤꯀꯣꯋꯥ ꯁꯥꯎꯅ ꯁꯗꯔ ꯀꯥ ꯇꯥꯔꯦ
ꯑꯗꯨꯒꯨꯝꯕ ꯍꯥꯏꯕ ꯀꯔꯤꯝ ꯉꯝꯃꯣꯏꯕꯀꯣ ꯑꯩꯅ ꯅꯦ ꯍꯥꯏꯕ ꯀꯥꯟꯗ ꯃꯥ ꯑꯗꯨꯝ ꯐꯒꯅꯦꯕ ꯑꯩꯈꯣꯏ ꯑꯅꯤ ꯑꯗꯨꯝ ꯁꯥꯎꯅꯔ ꯂꯩꯕꯁꯦ ꯑꯃꯨꯛꯇꯪ ꯍꯜꯂꯧ ꯍꯥꯏꯅꯕ ꯀꯥꯟꯗꯀꯣ ꯑꯩꯈꯣꯏ ꯑꯅꯤ ꯁꯥꯎꯕꯁꯦ ꯐꯔꯅꯦꯕ
ꯑ ꯁꯤꯗꯤ ꯀꯔꯤꯅ ꯋꯥꯅꯤꯦ ꯌꯥꯗꯕ꯭ꯔꯥꯒꯤ ꯃꯤ ꯌꯥꯝꯌꯥꯝ ꯀꯥꯏꯅ ꯑꯩ ꯏꯅꯨ
ꯑꯗꯨꯒꯤꯅꯦ ꯑꯩꯅ ꯑꯗꯨ ꯈꯛꯇꯪ ꯊꯤꯕꯅꯦꯕ ꯑꯗꯣ ꯑꯩꯈꯣꯏ ꯑꯅꯤ ꯍꯥꯏꯗꯤ ꯈꯪꯅꯩ ꯍꯥꯏꯅ ꯈꯪꯈ꯭ꯔꯗꯤ ꯑꯍꯥꯟꯕꯗ ꯃꯥꯗꯤ ꯌꯥꯔꯔꯣꯏ ꯁꯥꯎꯔꯤꯅꯤꯅ
ꯎꯝ ꯑꯗꯨꯗꯅ
ꯑꯗꯨꯒ ꯀꯣꯜ ꯑꯃꯔꯛ ꯇꯧꯕ꯭ꯔꯗꯤ ꯐꯔꯅꯤ
ꯑꯗꯣ ꯍꯟꯖꯤꯟꯅꯉꯕ ꯌꯥꯗ꯭ꯔꯣ ꯅꯨꯕꯥꯅꯤꯗꯣ
ꯑꯗꯨ ꯅꯝꯕꯔ ꯂꯩꯇ꯭ꯔꯤꯒꯤꯗꯤ
ꯑꯣ ꯍꯣꯔꯦꯟ ꯑꯗꯨ ꯑꯦꯃꯥ ꯇꯦꯛꯁ ꯔꯤꯄ꯭ꯂꯥꯏꯒꯨꯝꯕ ꯇꯧꯔꯗꯤ ꯅꯝꯕꯔ ꯂꯧꯅꯤꯡꯉꯥꯏ ꯇꯧꯒꯦ ꯀꯔꯤꯒꯤ ꯃꯥ ꯅꯝꯕꯔ ꯆꯦꯟꯖ ꯇꯧꯕ꯭ꯔꯣ ꯀꯣ ꯋꯥꯆꯦꯞ ꯅꯝꯕꯔꯁꯨ ꯂꯣꯏ ꯆꯦꯟꯖ ꯇꯧꯈ꯭ꯔꯦ
ꯑꯩꯈꯣꯏꯅꯤꯀꯣ ꯂꯥꯁ ꯗꯦ ꯎꯅꯕ ꯅꯨꯃꯤꯠꯇꯣ ꯑꯗꯨꯒꯤ ꯅꯣꯡꯉꯥꯟꯕꯗ ꯃꯥ ꯁꯤꯝ ꯭ꯔꯣ ꯊꯒꯒꯦꯦ ꯀꯩꯅꯣ ꯇꯧꯈ꯭ꯔꯦ ꯐꯣꯟꯁꯨ ꯊꯨꯒꯥꯏꯑꯌꯦꯕꯀꯣ ꯐꯣꯟ ꯄꯥꯏꯗꯦꯕ ꯆꯦꯟꯖ ꯇꯧꯋꯦꯕ